ꯇꯥꯕ꯭ꯔꯣ ꯍꯜꯂꯣ ꯑꯣ ꯑꯣ ꯑꯩꯁꯨ ꯇꯥꯏ
ꯑꯣ ꯑꯩꯁꯨ ꯇꯥꯏꯌꯦ꯫
ꯀꯩꯗꯧꯔꯤꯅꯣ ꯑꯥ ꯆꯥꯔꯦ꯫
ꯀꯩ ꯑꯩ ꯑꯩꯁꯨ ꯆꯥꯔꯦ ꯀꯩ ꯍꯤꯟꯖꯥꯡ ꯆꯥꯒꯦ꯫
ꯎꯝ ꯍꯣꯏ ꯑꯁꯤꯟꯕꯗꯣ ꯏꯁꯤꯡꯗ ꯍꯥꯞꯄꯒ ꯑꯁꯤꯟꯕ ꯑꯃ ꯂꯩꯅ ꯍꯣꯏ ꯃꯃꯤꯡ ꯈꯪꯗꯦ ꯑꯗꯣ ꯆꯥꯏ
ꯀꯔꯤ ꯑꯁꯤꯟꯕꯗꯣ ꯍꯥꯏꯔꯣ
ꯑꯣꯁꯋꯥꯏ ꯎꯝ ꯑ ꯏꯁꯤ ꯑ ꯕꯣꯇꯥꯟꯗ ꯊꯝꯃꯒ ꯇꯤꯡꯒ ꯑꯗꯣ ꯈꯪꯗꯦ ꯃꯃꯤꯡ ꯈꯪꯗꯦ ꯑꯩ
ꯀꯩꯩꯅꯣ ꯑꯧ ꯑꯣꯛꯀꯨꯝꯕ ꯍꯥꯞꯄꯗꯤ ꯍꯥꯎꯅꯤꯅꯦ
ꯑꯥ ꯑꯁꯥ ꯑꯀꯪꯕꯗꯣ ꯍꯥꯞꯇꯦ ꯑꯥ ꯅꯪꯗꯤ ꯆꯥꯔꯕꯣ
ꯆꯥꯂꯦ ꯎꯠꯇꯤ ꯊꯣꯡꯕ ꯆꯥꯏ ꯉꯁꯤ
ꯎꯝ ꯅꯪꯅ ꯊꯣꯡꯉꯤꯔꯣ
ꯅꯠꯇꯦ ꯑꯩꯈꯣꯏ ꯃꯥꯅ ꯊꯣꯡꯉꯤꯅꯦ ꯑꯩꯅ ꯉꯔꯥꯡ ꯅꯨꯡꯗꯥꯡ ꯎꯇꯤ ꯆꯥꯅꯤꯡꯉꯦ ꯎꯇꯤ ꯊꯣꯡꯕꯤꯌꯨ ꯍꯥꯏꯕꯒꯤ ꯉꯁꯤ ꯎꯇꯤ ꯊꯣꯡꯕꯤꯔꯦ ꯎꯇꯤ ꯊꯣꯡꯕꯒ ꯉꯔꯥꯡꯒꯤ ꯌꯦꯟ ꯉꯔꯥꯡꯒꯤ ꯌꯦꯟ ꯖꯥꯡꯗꯨꯒ ꯌꯦꯟ ꯊꯣꯡꯕꯗꯨꯒ ꯍꯥꯎꯔꯦ ꯂꯩꯒꯅꯤ ꯍꯣꯏ ꯅꯪ ꯅꯪꯗꯤ ꯊꯕꯛ ꯂꯩꯕ꯭ꯔꯣ
ꯑꯩꯗꯤꯀꯣ ꯂꯧꯗ ꯆꯠꯅꯤꯡꯉꯥꯏ ꯆꯠꯂꯤꯌꯦ ꯇꯝꯄꯥꯛꯂꯧꯗꯣ ꯑꯗꯣ ꯆꯠꯅꯤꯡꯉꯥꯏ ꯂꯧ ꯌꯦꯡꯉꯨꯁꯤ ꯍꯥꯏꯅ ꯆꯠꯂꯤ
ꯎꯝ ꯌꯦꯡꯕ ꯇꯪꯂꯣ
ꯑ ꯌꯦꯡꯇ ꯁꯨꯔꯣꯏ
ꯑꯗꯨ ꯑꯗꯨꯅꯕꯨ ꯍꯦꯟꯅ ꯐꯔꯦ ꯀꯩꯅꯣ ꯂꯧ ꯅꯣꯏ ꯂꯧ ꯀꯗꯥꯏꯋꯥꯏꯗꯅꯣ ꯌꯥꯝ ꯂꯥꯞꯄ꯭ꯔꯣ ꯑꯣ ꯂꯧ ꯌꯥꯝ ꯆꯥꯎꯕ꯭ꯔꯣ
ꯆꯥꯎꯋꯦꯗ ꯗꯨꯕꯨ ꯈꯣꯏ
ꯑꯣ
ꯑꯈꯣꯏ ꯀꯣꯟꯅꯅꯤꯡꯉꯥꯏ ꯈꯛꯇꯥꯅꯤꯗ ꯆꯥꯎꯗꯤ ꯆꯥꯎꯗꯦ ꯅꯣꯏꯗꯤ
ꯑꯈꯣꯏꯗꯤ ꯂꯧ ꯃꯊꯛꯇꯥ ꯃꯆꯥ ꯂꯩꯕ ꯃꯥꯜꯂꯦ ꯃꯤꯒꯤ ꯂꯧꯗꯣ
ꯑꯣ
ꯃꯤꯒꯤ ꯂꯧꯗꯣ ꯑꯈꯣꯏꯅ ꯁꯨꯕ ꯍꯥꯏꯗꯣꯏꯔꯣ ꯑꯥ ꯂꯧ ꯃꯆꯥꯅꯦꯗ ꯕꯣꯔꯥ ꯀꯌꯥ ꯐꯪꯖꯥꯠꯅꯣ ꯈꯪꯗꯦ
ꯂꯧ ꯁꯨꯅꯤꯉꯥꯏ ꯂꯥꯛꯏꯔꯣ ꯅꯪ
ꯅꯠꯇꯦ ꯐ꯭ꯔꯤ ꯂꯩꯅꯕ ꯂꯥꯛ
ꯑꯁ ꯑꯉꯥꯡꯖꯦ ꯊꯔꯣꯏ ꯈꯨꯜꯂꯒ ꯂꯩꯔꯝꯃꯤꯅꯦ
ꯑꯩꯖꯨ ꯊꯔꯣꯏ ꯈꯨꯟꯕ ꯆꯠꯅꯤꯡꯉꯦ ꯍꯧꯖꯤꯛ ꯊꯔꯣꯏ ꯂꯩꯒꯗ꯭ꯔꯣꯅꯦ
ꯂꯩ ꯃꯈꯥꯔꯣꯝꯗ ꯄꯝꯐꯦꯟ ꯇꯧ ꯇꯧꯗ꯭ꯔꯕ ꯃꯤꯁꯤꯡꯗꯣ ꯑꯗꯨ ꯃꯈꯥꯔꯣꯝꯗ
ꯂꯧꯔꯒ ꯂꯩꯔꯝꯃꯦ ꯑꯉꯥꯡꯁꯤꯡꯗꯣ ꯑꯁ ꯑꯉꯥꯡꯁꯤꯅ ꯍꯦꯟꯅ ꯁ꯭ꯃꯥꯔꯠ ꯑꯣꯏꯈ꯭ꯔꯦ
ꯑꯣ ꯑꯗꯨꯗꯤ ꯅꯣꯡꯃ ꯊꯔꯣꯏ ꯈꯨꯟꯕ ꯆꯠꯁꯦ ꯀꯩꯅꯣ ꯂꯧ ꯐꯖꯅ ꯍꯧꯗ꯭ꯔꯤꯀꯥꯟꯗ
ꯑꯥ ꯆꯠꯄ ꯌꯥꯏ ꯃꯈꯥꯔꯣꯝꯗꯒꯤꯗꯤꯀꯣ ꯌꯥꯝ ꯆꯥꯎ ꯆꯥꯎ ꯃꯥꯜꯂꯦ ꯃꯈꯥꯔꯣꯝꯒꯤꯗꯣ ꯑꯗꯨ ꯆꯥꯎꯕ ꯃꯥꯜꯂꯦ ꯑꯩꯈꯣꯏꯔꯣꯝꯗꯤꯀꯣ ꯄꯤꯇ꯭ꯔꯨ ꯄꯤ ꯑꯗꯨ ꯑꯣꯏꯔꯁꯨꯀꯣ ꯃꯤꯁꯦ ꯑꯗꯨꯝ ꯈꯨꯠꯅꯩꯌꯦ ꯄꯤꯑꯁꯨ ꯑꯗꯨꯝ
ꯄꯤꯑꯗꯤ ꯀꯩꯗꯧꯗꯣꯏꯅꯣ ꯇꯨꯞꯄꯁꯨ ꯅꯣꯏꯔꯦ
ꯑꯥ ꯆꯥꯕꯁꯨ ꯅꯨꯡꯉꯥꯏꯇꯦ
ꯑꯣ ꯅꯣꯡꯃ ꯅꯣꯡꯃ ꯆꯠꯁꯦ ꯊꯧꯔꯣꯏ ꯈꯨꯟꯕ ꯂꯧꯎꯕꯤ ꯐꯖꯅ ꯍꯧꯗ꯭ꯔꯤꯀꯥꯟꯗ
ꯍꯣꯏ ꯆꯠꯄ ꯌꯥꯏ ꯂꯧꯒꯨꯝꯕ ꯂꯤꯡꯕ ꯍꯧꯗ꯭ꯔꯤ ꯍꯧꯖꯤꯛꯇꯤ ꯍꯧꯗ꯭ꯔꯤꯗꯅ ꯅꯣꯏ ꯅꯃꯥꯟꯅꯕꯤ ꯑꯃ ꯅꯣꯏꯕꯗꯣ ꯑꯇꯦꯝꯕ ꯑꯗꯨ ꯑꯗꯣ ꯑꯩꯈꯣꯏꯒꯤ ꯂꯧꯁꯨ ꯌꯥꯝꯂꯝꯅꯤ ꯃꫭꯏ ꯃꯣꯏꯒꯤ ꯂꯧꯗꯣ ꯊꯔꯣꯏ
ꯃꫭꯏꯒꯤ ꯂꯧꯜ ꯂꯤꯌꯥꯝ ꯂꯥꯞꯄꯦꯗꯥ ꯑꯗꯨꯗꯤ ꯇꯜꯂꯦ
ꯑ ꯂꯥꯞꯇꯤ ꯂꯥꯞꯄꯦ ꯑꯗꯣ ꯆꯥꯎꯗꯤ ꯆꯥꯎꯔꯝꯅꯤ ꯃꯣꯏꯒꯤꯗꯣ ꯆꯥꯎꯗꯤ ꯆꯥꯎꯕꯅꯦ ꯑꯩꯈꯣꯏ ꯅꯍꯥꯟ
ꯑꯍꯣ
ꯈꯨꯟꯕ ꯆꯠꯂꯦꯕ ꯆꯥꯎꯋꯦꯕ
ꯎꯝ ꯂꯥꯞꯃꯜꯂꯦꯗ ꯑꯗꯨꯗꯤ ꯑꯥꯥ ꯇꯥꯟꯅ ꯆꯠꯂꯒ ꯃꯌꯥꯝ ꯐꯪꯗ꯭ꯔꯗꯤ ꯑꯗꯨꯝ ꯑꯃꯨꯛꯁꯨ ꯋꯥꯅꯕꯅꯦ
ꯃꯌꯥꯝ ꯈꯨꯜꯂꯁꯨ ꯀꯩꯗꯧꯗꯣꯏꯅꯣ ꯂꯣꯏꯅ ꯆꯥꯕꯁꯨ ꯉꯝꯃꯣꯏ ꯄꯥꯝꯃꯨꯏ
ꯍꯥ ꯆꯔꯥ ꯐꯥꯔꯥꯗꯤ ꯌꯥꯔꯝꯅꯦ
ꯎꯝ ꯃꯤꯗꯤ ꯀꯩ ꯍꯥꯏꯅꯤ ꯌꯥꯝ ꯌꯥꯝ ꯄꯥꯝꯕꯁꯨ ꯂꯩꯌꯦꯗꯅ ꯑꯥ ꯃꯣꯏꯒꯤ ꯀꯣꯟꯅꯔꯁꯨ
ꯑꯊꯤꯕ ꯈꯨꯗꯤꯡ ꯂꯩꯕꯅꯦ
ꯎꯝ
ꯑꯩ ꯏꯁꯤꯡ ꯑꯩ ꯌꯦꯡꯉꯤ ꯑꯩ ꯂꯝꯕꯤꯗ ꯏꯁꯤꯡꯗꯣ ꯑꯩꯁ ꯂꯣꯏꯔꯦ
ꯎꯝ ꯅꯣꯡ ꯆꯨꯕꯅꯦꯅ
ꯑꯣ ꯍꯧꯖꯤꯛꯀꯥꯟ ꯅꯣꯡ ꯀꯨꯆꯨꯁꯦ ꯌꯥꯗ꯭ꯔꯦ ꯐꯤꯔꯣꯟꯒꯁꯦ ꯑꯁ ꯅꯝꯊꯤꯕꯅ ꯂꯣꯏꯔꯦ
ꯑꯩꯁꯨ ꯉꯔꯥꯡ ꯐꯤ ꯈ꯭ꯔꯁꯨ ꯁꯨꯑꯦ
ꯑꯁ ꯁꯨꯔꯨꯅꯨ ꯅꯝꯊꯤꯅꯤꯡꯉꯥꯏꯅꯤ ꯑꯃꯨꯛꯀ ꯍꯣꯡꯗꯣꯛ ꯍꯣꯡꯖꯤꯟꯒꯤꯀꯣ ꯑꯁ
ꯑꯥ ꯀꯩꯅꯣ ꯀꯝꯐꯣꯔꯠ ꯍꯥꯞꯄꯁ ꯍꯥꯞꯄꯁꯨ ꯌꯥꯗꯕ꯭ꯔꯣ ꯍꯥꯏꯁꯦ
ꯍꯥꯞꯄꯁꯨꯀꯣ ꯑꯗꯨꯝ ꯅꯣꯡ ꯆꯨꯛꯃꯟꯕꯒꯤꯀꯣ ꯂꯧꯊꯣꯛꯇꯅꯤ ꯑꯃꯨꯛ ꯂꯧꯖꯤꯟꯒꯅꯤ ꯑꯗꯨ ꯑꫭꯏꯕꯩ ꯀꯣ ꯐꯤꯔꯣꯟꯁꯨ ꯑꯃꯨꯛꯀ ꯃꯣꯠꯄꯅꯦ ꯑꯗꯨꯒꯨꯝꯕꯗꯣ
ꯑꯣ ꯌꯥꯝ ꯍꯥꯞꯄꯁꯨ ꯃꯅꯝꯗꯣ ꯌꯥꯝ ꯀꯜꯂꯦ
ꯑꯥꯎ ꯀꯣꯛ ꯉꯥꯎꯕꯅꯦ
ꯎꯝ ꯀꯅꯥ ꯀꯅꯥ ꯆꯠꯂꯤꯒꯦ
ꯏꯃꯥꯒ ꯆꯠꯂꯤꯌꯦ ꯑꯩꯅ ꯃꯣꯏꯅ ꯃꯅꯤꯡꯗ ꯑꯩꯅ ꯃꯃꯥꯡꯗ
ꯑꯣ ꯌꯥꯗ꯭ꯔꯦꯕ
ꯑ
ꯌꯥꯗ꯭ꯔꯦꯕꯥ
ꯅꯪꯗꯤ ꯇꯨꯝꯃꯤꯔꯣ
ꯑꯧ ꯍꯤꯞꯄꯤꯗ ꯍꯤꯞꯄꯤ ꯆꯥꯛ ꯇꯣꯛꯑꯒ ꯀꯣꯟ ꯐꯦꯡꯕ ꯂꯣꯏꯔꯒ ꯍꯤꯞ ꯍꯤꯞꯄꯤ ꯉꯔꯥꯡꯗꯤ ꯉꯜꯅ ꯇꯨꯝꯃꯦ ꯌꯨꯝꯗ ꯂꯩꯕꯅꯤꯅ
ꯑꯣ
ꯅꯦꯠꯋꯥꯔꯛꯁꯨ ꯈꯔ ꯅꯨꯡꯉꯥꯏ ꯇꯝꯅꯤꯅ
ꯑꯧ ꯉꯔꯥꯡ ꯎꯝ ꯑꯩꯁꯨ ꯐꯣꯟ ꯇꯧꯋꯦ ꯑꯗꯨꯒ ꯅꯦꯠꯋꯥꯛꯇꯣ ꯅꯨꯡꯉꯥꯏꯇꯦꯕ ꯃꯣꯏ
ꯎꯝ ꯅꯨꯡꯉꯥꯏꯇꯦ ꯚꯤꯗꯤꯑꯣ ꯐꯥꯎ ꯌꯦꯡꯕ ꯃꯔꯛ ꯃꯔꯛꯇ ꯚꯤꯗꯤꯑꯣꯐꯥꯎ ꯌꯦꯡꯕ ꯅꯨꯡꯉꯥꯏꯇꯦꯗ
ꯎꯝ ꯅꯨꯡꯉꯥꯏꯇꯕꯅꯦ
ꯍꯌꯦꯡꯁꯨ ꯑꯥ ꯍꯌꯦꯡꯁꯨ ꯂꯧ ꯆꯠꯇꯣꯏꯔꯣ
ꯈꯪꯗꯦ ꯌꯦꯡꯕ ꯇꯥꯔꯦ ꯇꯜ ꯇꯜꯂꯗꯤ ꯆꯠꯂꯣꯏ
ꯅꯣꯡ ꯆꯨꯔꯗꯤ ꯔꯧ ꯆꯠꯇ꯭ꯔꯁꯨ ꯌꯥꯏꯗ ꯍꯧꯖꯤꯛ ꯅꯨꯡꯁꯥ ꯊꯣꯛꯄ꯭ꯔꯣ ꯅꯨꯡꯁꯥ ꯈꯔ ꯊꯣꯛꯑꯦꯀꯣ
ꯑꯁ ꯁꯤ ꯅꯨꯡꯁꯥꯁꯦ ꯊꯥꯖꯅꯤꯡꯉꯥꯏ ꯂꯩꯇꯦ
ꯍꯣꯔꯦꯟ ꯑꯃꯨꯛ ꯇꯥꯔꯛꯇ ꯇꯅ
ꯍꯧꯖꯤꯛꯀꯥꯟꯒꯤ ꯅꯣꯡꯁꯦ ꯑꯁ ꯕꯦꯔꯥꯅꯤ ꯑꯃꯨꯛꯀ ꯆꯨꯔꯛꯀꯅꯤ ꯑꯃꯨꯛꯀ ꯐꯥꯔꯛꯀꯅꯤ
ꯑꯩꯅ ꯑꯥꯗ ꯂꯩꯕꯗꯣ
ꯑꯣ
ꯑꯗꯨꯗꯗꯤ ꯅꯣꯡꯖꯦ ꯐꯖꯅꯗꯤ ꯇꯥꯗꯦ ꯁꯤꯗꯗꯤ ꯅꯣꯡꯇꯥꯏ ꯅꯣꯡꯇꯥꯏ ꯍꯥꯏ ꯑꯥꯗꯗꯤ ꯇꯥꯗꯦ
ꯑꯁꯤꯗꯤ ꯑꯗꯨꯝ ꯅꯤꯇꯅꯦ ꯅꯣꯡꯗꯣ ꯇꯥꯏꯗꯣ
ꯎꯝ ꯑꯥꯗꯅ ꯅꯣꯡꯁꯥ ꯌꯥꯝ ꯁꯥꯌꯦ ꯁꯥꯕꯅ ꯁꯥꯕꯅ
ꯎꯝ ꯑꯣꯏꯔꯝꯃꯤ ꯑꯗꯨꯝ ꯅꯣꯡ ꯇꯥꯔꯁꯨ ꯁꯥꯏꯌꯦ
ꯗ꯭ꯔꯥꯃꯥ ꯑꯅꯧꯕ ꯐꯖꯕ ꯂꯩꯔꯗꯤ ꯍꯥꯏꯕꯤꯔꯛꯑꯣ
ꯍꯧꯖꯤꯛꯀꯥꯟ ꯗ꯭ꯔꯃꯥꯀ ꯌꯦꯡꯖ ꯌꯦꯡꯗ꯭ꯔꯦ ꯑꯩ
ꯎꯝ ꯀꯩ ꯌꯦꯡꯉꯤꯅꯣ ꯑꯗꯨꯗꯤ
ꯗꯨꯝ ꯐꯣꯟ ꯃꯦꯠꯂꯒ ꯇꯨꯝ ꯉꯟ ꯉꯟ ꯇꯨꯝꯃꯦ
ꯎꯝ ꯎꯝ ꯅꯣꯏ ꯑ
ꯀꯔꯤ
ꯅꯪꯒꯤ ꯎꯝ ꯑꯣ ꯑꯣ ꯑꯣ
ꯑꯗꯨ ꯀꯩꯗꯧꯔꯒꯦ
ꯌꯨꯝꯗ ꯂꯩꯕ꯭ꯔꯣ
ꯎꯝ ꯌꯨꯝꯗ ꯂꯩꯌꯦ
ꯎꯝ ꯃꯁ ꯅꯍꯥꯟ ꯑꯦꯖꯝ ꯊꯥꯕ ꯃꯥꯂꯦꯀꯣ ꯀꯩꯅꯣꯒꯤ
ꯑꯥꯎ ꯊꯥ
ꯎꯝ
ꯊꯥꯏ ꯃꯥꯁ ꯑꯦꯛꯖꯝ ꯊꯥꯏ
ꯑꯥꯡ ꯀꯅꯥ ꯀꯅꯥꯒꯅꯣ ꯑꯩ ꯋꯥꯔꯤ ꯁꯥꯕꯗꯣ ꯅꯦꯋꯥꯛ ꯅꯨꯡꯉꯥꯏꯇꯗꯅ ꯇꯠ ꯇꯠ ꯇꯠꯂꯦ
ꯅꯨꯡꯗꯥꯡꯗꯀꯣꯠ ꯅꯦꯋꯥꯛ ꯍꯦꯟꯅ ꯅꯨꯡꯉꯥꯏꯇꯕꯅꯦ
ꯎꯝ ꯅꯦꯋꯥꯛ ꯌꯥꯝ ꯅꯨꯡꯉꯥꯏꯇꯦ ꯚꯤꯗꯤꯑꯣ ꯌꯦꯡꯕꯁꯨ ꯍꯥ
ꯑꯣ ꯑꯩ ꯅꯨꯡꯗꯥꯡꯗ ꯍꯦꯟꯅ ꯅꯦꯠꯋꯥꯛ ꯇꯣ ꯅꯨꯡꯉꯥꯏꯇꯕꯅꯦ ꯍꯧꯖꯤꯛꯀꯥꯟꯅꯦ ꯈꯔ ꯅꯨꯡꯉꯥꯏꯕꯅꯦ
ꯍꯧꯖꯤꯛꯇꯤ ꯑꯃꯨꯛ ꯐꯔꯦꯀꯣ ꯅꯨꯡꯊꯤꯟꯗ ꯚꯤꯗꯤꯑꯣꯐꯥꯎ ꯌꯦꯡꯕ ꯌꯥꯗꯦꯗ ꯐꯣꯟ ꯇꯧꯕꯁꯨ ꯈꯔ ꯅꯨꯡꯉꯥꯏꯇꯦ
ꯎꯝ ꯎꯝ ꯆꯞꯄꯅꯦ
ꯉꯁꯤ ꯑꯥ ꯀꯩꯅꯣꯗ ꯌꯨꯝ ꯑꯃꯗ ꯆꯠꯀꯦ ꯇꯧꯕꯅꯦ
ꯀꯥꯏꯗ
ꯑꯃꯗ
ꯑꯣ
ꯃꯃꯥ ꯈꯣꯏꯗ
ꯑꯣ
ꯂꯝꯕꯤꯗꯣ ꯅꯣꯡ ꯆꯨꯕꯅꯤꯅ ꯂꯝꯕꯤꯗꯣ ꯆꯠꯄ ꯅꯨꯡꯉꯥꯏꯔꯣꯏꯅ ꯑꯃꯨꯛ ꯆꯠꯇ꯭ꯔꯕ
ꯑꯣ ꯍꯧꯖꯤꯛꯀꯥꯟꯁꯦ ꯅꯣꯡ ꯂꯝꯕꯤꯗꯀꯣ ꯏꯁꯤꯡ ꯑꯩ ꯋꯥꯇꯔꯕꯨꯠꯇꯣ ꯎꯝ ꯋꯥꯠꯇꯔꯕꯨꯠꯇꯣ ꯑꯗꯨ ꯇꯣꯡꯉꯣ ꯑꯗꯨꯗ ꯈ꯭ꯋꯥꯏꯒꯤ ꯕꯦꯁꯅꯤ ꯍꯧꯖꯤꯛꯀꯥꯟ
ꯋꯥꯇꯔꯕꯨꯠ ꯐꯖꯕ ꯑꯦ ꯀ꯭ꯌꯨꯠ ꯑꯣꯏꯕ ꯂꯩꯅꯤꯡꯉꯦꯍꯦ ꯕꯨꯠ ꯑꯃꯨꯕꯗꯨꯗꯤ ꯄꯥꯝꯗꯦ
ꯋꯥꯇꯔꯕꯣꯠꯇꯣ ꯊꯥꯖꯗꯅ ꯍꯣꯡꯉꯦꯅꯦ
ꯀꯌꯥꯅꯣ
ꯊ꯭ꯔꯤ ꯐꯤꯐꯇꯤꯗ ꯒꯨꯝ ꯗꯨ ꯈꯛꯄꯤꯕꯅꯦ ꯋꯥꯇꯔꯕꯨꯠꯇꯣ
ꯎꯝ ꯄꯩꯁꯥꯒ ꯂꯩꯖꯗꯦꯗ
ꯑꯣ ꯂꯩꯗꯤ ꯂꯩꯇꯦ ꯑꯗꯨ ꯑꯣꯏꯔꯁꯨ ꯑꯗꯨꯝ ꯐꯖꯩ ꯋꯥꯇꯔ ꯕꯨꯠꯇꯣ
ꯁꯣꯠꯁꯦꯔꯥ
ꯈꯣꯏ ꯑꯦ ꯗꯨꯀꯥꯟ ꯅꯛꯄꯅ ꯎꯄꯥꯏ ꯂꯩꯇꯦ
ꯎꯝ ꯁꯣꯠꯄꯁꯨ ꯍꯥꯞꯅꯤꯡꯗꯦ
ꯑꯣ ꯑꯁꯦꯡꯕ
ꯍꯥꯞꯄ ꯅꯨꯡꯉꯥꯏꯇꯦ ꯅꯠꯇ꯭ꯔꯥ ꯄꯤꯗ꯭ꯔꯤꯉꯩꯗ ꯍꯦꯟꯅ ꯍꯥꯟꯅ ꯀꯩꯅꯣ ꯇꯧꯔꯗꯤ ꯌꯥꯔꯗꯤ
ꯉꯥꯏ ꯁꯦꯄꯗ ꯑꯁ ꯁꯣꯠꯂꯒ ꯄꯤꯁ ꯄꯤꯔꯝꯗ꯭ꯔꯒ ꯇꯣꯡꯉꯦꯅꯦ ꯍꯥꯏꯔꯝꯅꯦꯕ ꯃꯤꯗ
ꯗꯨꯀꯥꯟꯗ
ꯂꯩꯔꯝꯅꯤ ꯑꯥ
ꯑꯁ ꯍꯦꯟꯅ ꯃꯃꯜ ꯃꯨꯛ ꯇꯥꯡꯉꯝꯒꯅꯤꯗ ꯁꯤꯗꯗꯤ
ꯈꯪꯗꯦ ꯇꯥꯡꯕ꯭ꯔꯥ ꯇꯥꯡꯗꯕ꯭ꯔꯥ ꯑꯩꯗꯤ ꯂꯩꯗꯦ ꯃꯤꯁꯤꯡ ꯂꯩꯕꯗꯣ
ꯎꯝ ꯐꯖꯕ꯭ꯔꯕ ꯃꯆꯨ ꯃꯆꯨ ꯂꯩꯕ꯭ꯔꯥ ꯃꯈꯟ ꯃꯈꯟ
ꯑꯥ ꯃꯆꯨ ꯃꯨꯆꯨ ꯂꯩꯥꯅꯦ ꯑ ꯃꯈꯥ ꯕ꯭ꯂꯦꯛꯁꯨ ꯌꯥꯎꯕꯅꯦ ꯕ꯭ꯂꯦꯛꯇ ꯗꯣꯠ ꯗꯣꯠ ꯆꯠꯄꯁꯨ ꯌꯥꯎꯕꯅꯦ ꯃꯈꯥ ꯂꯩ ꯃꯈꯥ ꯂꯩꯀꯥꯏꯗ ꯂꯩꯕ ꯗꯨꯀꯥꯟꯗꯣ ꯆꯥꯔꯆ ꯃꯅꯥꯛꯀꯤꯗꯣ ꯑꯗꯨꯁꯨ ꯑꯗꯨꯝ ꯈꯥꯔꯁꯨ ꯑꯗꯣ ꯖꯪꯁꯟ ꯑꯃ ꯆꯪꯈꯤꯕꯗꯣ ꯑꯗꯨꯁꯨ ꯂꯩꯈꯤꯕꯅꯦ
ꯎꯝ
ꯃꯤꯁꯤꯡ ꯂꫭꯏꯟ ꯇꯣꯡꯅꯕꯅꯦ
ꯑꯣ ꯂꯝꯕꯤ ꯀꯩꯅꯣ ꯅꯣꯡ ꯆꯨꯕ ꯃꯇꯝꯗ ꯅꯠꯇ꯭ꯔꯒꯅ ꯁꯨꯃꯥꯏꯅ ꯂꯝꯕꯤ ꯆꯠꯄꯗꯗꯤ ꯑꯗꯨ ꯇꯣꯡꯕ ꯅꯨꯡꯉꯥꯏꯔꯦ
ꯑꯥꯎ
ꯂꯝꯕꯤꯗꯣ ꯌꯥꯝ ꯐꯠꯇꯕꯅ ꯆꯄꯜ ꯇꯣꯡꯉꯒ ꯆꯠꯄꯗꯤ ꯌꯥꯝ ꯅꯨꯡꯉꯥꯏꯔꯦ
ꯎꯝ ꯅꯥꯟꯕꯒꯤꯀꯣ ꯇꯨꯅꯤꯉꯥꯏ ꯗꯨꯝ ꯇꯧꯋꯦꯕ ꯑꯗꯨ ꯈꯣꯡꯒꯨꯞꯇꫭ ꯇꯣꯡꯗꯤ ꯈꯔ ꯐꯥꯕ
ꯂꯧ ꯆꯠꯇꯧꯔꯦ ꯅꯪꯁꯨ ꯂꯩꯔꯣ ꯀꯩꯅꯣ
ꯑꯩꯁ ꯑꯩꯗꯤ ꯅꯤꯇꯤ ꯂꯧ ꯆꯠꯄ ꯆꯠꯇꯄꯅꯤꯅ ꯆꯠꯄ ꯅꯠꯇꯕꯅꯤꯅ ꯂꯩꯗ꯭ꯔꯁꯨ ꯌꯥꯏ
ꯑꯗꯨꯗꯤ ꯑꯗꯨꯗꯤ ꯑꯩꯁꯨ ꯆꯠꯇꯦ ꯑ ꯑꯥꯗꯥ ꯆꯠꯅꯕ ꯈꯛꯇ ꯂꯩꯔꯁꯤꯔꯣ ꯁꯣꯠꯂꯒ
ꯍꯞꯇꯥ ꯑꯃꯗ ꯑ ꯑꯃꯛ ꯑꯃꯔꯛ ꯑꯃꯔꯛ ꯆꯇꯦꯗ ꯅꯤꯇꯤ ꯆꯠꯂꯗꯤ ꯂꯩꯕ ꯌꯥꯕ ꯅꯤꯇꯤ ꯆꯥꯠꯇꯕꯅꯤꯅ ꯎꯄꯥꯥꯏ ꯂꯩꯇꯦ
ꯑꯗꯨ ꯋꯥꯇꯔ ꯕꯨꯠꯇꯣ ꯀꯌꯥꯝ ꯁꯥꯡꯕ ꯖꯥꯠꯅꯣ
ꯍꯥꯥ
ꯋꯥꯇꯔ ꯕꯨꯠꯇꫭ
ꯑꯥ
ꯀꯌꯥꯝ ꯁꯪꯕ ꯖꯥꯠꯅꯣ ꯇꯦꯟꯕ ꯂꯩꯕ꯭ꯔꯥ ꯇꯦꯟꯕ ꯍꯥꯏꯁꯦ ꯌꯥꯝ ꯇꯦꯟꯗꯕ ꯅꯠꯇꯕ ꯎꯝ ꯃꯌꯥꯏꯒꯨꯝꯕ
ꯎꯝ ꯂꯩꯏꯕꯅꯦ
ꯌꯥꯝ ꯁꯥꯡꯕ ꯅꯠꯇꯕ
ꯑꫭꯏ ꯑꯁꯥꯡꯕ ꯅꯠꯇꯕ ꯑꯃ ꯂꯩꯕꯅꯦ ꯇꯦꯟꯕꯗꯣ
ꯁꯥꯡꯕꯗꯨꯗꯤ ꯇꯜꯂꯦ ꯈꯔ ꯇꯦꯟꯕꯗꯣ ꯄꯥꯝꯃꯦ
ꯎꯝ
ꯉꯁꯤ ꯆꯠꯀꯦ ꯇꯧꯕꯅꯦ ꯇꯜꯂꯕ ꯍꯌꯦꯡ ꯂꯧ ꯆꯠ ꯂꯧ ꯆꯠꯅꯤꯡꯉꯥꯏ ꯂꯥꯛꯀꯅꯤ ꯍꯥꯏꯕꯀꯣ ꯃꯃꯥꯗꯣ
ꯑꯥ
ꯑꯗꯨꯗ ꯄꯨꯂꯞ ꯆꯠꯁꯤꯔ ꯈꯜꯂꯤ ꯂꯦꯛꯀꯗꯕ ꯆꯤꯆꯦꯒꯤ ꯃꯆꯥ ꯅꯨꯄꯥ ꯂꯩꯗꯅ ꯑꯃ
ꯑꯥꯎ ꯑꯅꯧꯕꯗꯨꯔꯣ ꯉꯧꯕꯗꯨ ꯃꯆꯥ ꯅꯨꯄꯥ ꯑꯇꯣꯝꯕꯗꯨꯔꯣ ꯑꯍꯟꯗꯨꯔꯣ
ꯑꯧ ꯑꯇꯣꯝꯕꯗꯨ
ꯃꯥꯅ ꯑꯆꯥꯄꯣꯠ ꯈꯔ ꯂꯩꯔꯒ ꯄꯤꯕꯤꯌꯨ ꯍꯥꯏꯌꯦꯀꯣ ꯍꯥꯏꯕ ꯑꯗꯨ ꯂꯩꯕ ꯑꯗꯨ ꯄꯤꯕꯤꯅꯕ ꯉꯁꯤ ꯆꯠꯀꯦ ꯇꯧꯕ ꯇꯜꯂꯕ
ꯑꯣ
ꯂꯝꯕꯤꯗꯨ ꯐꯠꯇꯕꯅꯤꯅ
ꯅꯨꯡꯁꯥ ꯊꯣꯛꯔꯣꯛ
ꯃꯆꯥꯅꯨꯄꯥ ꯑꯍꯟꯗꯨꯁꯨ ꯂꯩꯌꯦ
ꯑꯣ
ꯂꯥꯛꯑꯦ ꯍꯧꯖꯤꯛ
ꯅꯪꯉꯣꯟꯗꯔꯣ ꯁꯅꯥꯅꯤꯡꯉꯥꯏ ꯑꯣꯏꯔꯝꯒꯅꯤ